ꯍꯜꯂꯣ
ꯍꯜꯂꯣ
ꯑꯣ ꯇꯥꯕ꯭ꯔꯣ
ꯇꯥꯏꯌꯦ
ꯑꯣ ꯀꯩꯗꯧꯔꯤꯕꯅꯣ
ꯁꯤꯄꯥꯃꯤꯦ
ꯑꯩꯁꯨ ꯁꯨꯝ ꯐꯃ ꯂꯩꯗ
ꯑꯩꯅꯦ
ꯑꯥ
ꯀꯃꯥꯏ ꯀꯃꯥꯏ ꯇꯧꯒꯦ ꯋꯦꯗꯔꯁꯦ
ꯑꯁ ꯋꯦꯗꯔꯗꯤ ꯑꯗꯨꯝ ꯅꯨꯡꯉꯥꯏꯗ
ꯁꯗꯔꯣ
ꯣꯡ ꯁꯆꯗꯦ ꯅꯨꯡꯁꯥꯁꯨ ꯀꯥꯟ ꯅ ꯁꯥꯗꯦ ꯑꯗꯨꯒ ꯑꯩꯈꯣꯏꯒꯤ ꯃꯐꯝꯗꯨꯗꯤ ꯍꯧꯖꯤꯛ ꯑꯦꯂꯦꯛꯇ꯭ꯔꯤꯛꯗꯤ ꯂꯥꯛꯇꯦ ꯑꯗꯨ ꯑꯣꯏꯔꯁꯨ
ꯅꯨꯡꯉꯥꯏꯔꯝꯅꯤ ꯑꯗꯨꯗꯤ
ꯎꯝ ꯅꯨꯡꯉꯥꯏ ꯍꯥꯏ ꯇꯥꯔꯦ
ꯎꯝ
ꯑꯁ ꯅꯪꯒꯦ ꯀꯣꯜ ꯀꯥꯟꯅ ꯂꯛꯑꯦꯍꯦ
ꯑꯣ ꯂ
ꯎꯝ
ꯐꯔꯛꯅꯦꯅꯤ ꯅꯠꯇ ꯏꯩꯅꯟ ꯑ ꯏꯃꯤ ꯈꯥꯔ ꯂꯧꯖꯈꯤꯕ ꯑꯩꯒꯤ ꯑꯗꯨꯒꯤ ꯇꯧꯔꯛ ꯄꯅꯤꯗ
ꯎꯝ ꯅꯣꯏꯁꯥꯏ ꯅꯠꯇ꯭ꯔꯗꯤ ꯐꯩ ꯅꯣꯏ ꯉꯁꯥꯏ ꯑꯣꯏꯔꯗꯤ ꯕꯤꯦꯔꯥꯃꯨꯛ ꯀꯥꯔꯦ
ꯏ ꯀꯅꯤ ꯀ
ꯅꯪ ꯃꯤ ꯋꯥꯔꯜꯗ ꯀꯥꯞ ꯌꯦꯡꯉ꯭ꯔꯥ
ꯌꯦꯗꯌꯥ
ꯌꯦꯪꯗꯦ
ꯑꯥ
ꯀꯩꯒꯤ ꯑꯁ ꯋꯥꯔꯜ ꯀꯞ ꯌꯦꯡꯗ꯭ꯔꯗꯤ ꯅꯪ ꯐ꯭ꯔ ꯇꯥꯍꯦ
ꯑꯣ ꯀꯥꯕꯤ ꯌꯦꯡꯒꯦꯗꯕꯅꯤ ꯀꯩꯅꯣ
ꯑꯜꯗ
ꯅ ꯁꯣ ꯔꯃꯅꯤ ꯀ
ꯑꯣ
ꯎꯝ ꯔꯣꯡ ꯂꯟꯗꯤ ꯈꯥꯉꯦ ꯀꯣ
ꯀꯩꯕ
ꯑꯩꯈꯣꯏ ꯔꯣꯃꯦꯂꯣꯟꯣꯟꯗꯤ ꯈꯪꯉꯤꯀꯣ
ꯐꯪꯉꯗ
ꯑ ꯄꯔꯥꯏꯅꯦ ꯍꯥꯥ
ꯅ ꯀꯗ꯭ꯔꯣ
ꯈꯪꯉꯤꯗ ꯔꯣꯝꯔ ꯈꯪꯗ꯭ꯔꯗꯤ ꯔꯣꯝꯉꯩ ꯑꯣꯏꯔꯦꯀꯣ
ꯑꯄꯥ ꯂꯅꯥ ꯂꯩꯒꯦ
ꯍꯧꯖꯤꯛꯇꯤꯇꯣꯝꯗ ꯂꯩꯕꯅꯤꯗ ꯑꯩ ꯑꯩꯗꯤ ꯆꯤꯡꯗ ꯂꯩꯕꯀꯣ ꯅꯪꯗꯤ
ꯇꯝꯗ
ꯍꯥ
ꯁꯤꯇꯝꯗ
ꯑꯥ
ꯆꯪꯒ ꯃꯅ ꯑꯣ ꯄꯥ ꯍꯥꯏꯖ ꯃꯅ ꯇ ꯐꯔ ꯂꯩ
ꯑ
ꯌꯦ ꯇꯗ ꯂꯩꯌꯦꯦ
ꯑꯣ ꯀꯥꯏꯅꯦ ꯇꯝꯗꯜꯂꯅꯤ ꯃꯇꯝꯗ ꯂꯩꯕꯅ ꯈꯔꯗꯤ ꯅꯨꯡꯉꯥꯏꯔꯝꯅꯤ ꯆꯤꯡꯗꯁ
ꯀꯥꯏꯥꯏꯗ ꯏꯩꯅꯗ
ꯀꯣꯂꯦꯖ ꯀꯥꯔꯤꯔꯥ
ꯍꯟꯗꯛ ꯅꯧꯅ ꯑꯃꯨꯛ ꯀꯥꯔꯤ
ꯑꯝ ꯄꯅ ꯍꯥꯏꯗꯤ ꯑꯗꯨꯝ ꯕꯤꯖꯤꯅꯦꯁ ꯃꯆꯥ ꯃꯆꯥ ꯇꯧꯔꯒ ꯂꯩ
ꯐꯏ ꯐꯥꯏ ꯗꯨꯝꯕꯅ ꯂꯣꯏꯔꯦ
ꯑꯩꯈꯣꯏꯗꯤ ꯈꯔ ꯈꯔ ꯑꯍꯟ ꯑꯣꯏꯈ꯭ꯔꯕꯅꯤꯅꯀꯣ ꯅꯣꯏꯒꯨꯝꯅ ꯀꯂꯦꯖ ꯀꯥꯕꯃ ꯎꯝ ꯀꯣꯂꯦꯖ ꯀꯥꯕ ꯃꯇꯝꯗꯤ ꯂꯣꯏꯈ꯭ꯔꯦ
ꯑꯥ ꯐꯩꯅꯦ ꯐꯩꯅꯦ
ꯁꯤꯃꯤꯁꯇꯔ ꯀꯌꯥꯒꯨꯝꯕ ꯇꯥꯅꯔꯣꯅꯦ
ꯑꯩꯔꯣ
ꯑꯁ ꯑꯍꯥꯟꯕꯥꯅꯤꯍꯦ ꯍꯟꯗꯛꯅ
ꯑꯣ
ꯐꯔꯁꯦꯝꯅꯦ ꯑ ꯀꯨꯏꯔꯕ ꯕꯦꯠ ꯇꯣ ꯆꯍꯤ ꯑꯅꯤꯔꯣꯝ ꯆꯠꯂꯨꯕꯅꯦ ꯑꯁ ꯀꯩꯀꯥꯟꯅꯅꯣ ꯇ꯭ꯔꯦꯅꯤꯡ ꯆꯠꯂꯨꯔꯦ ꯑꯣꯏꯗ꯭ꯔꯦ
ꯎꯝ
ꯑꯗꯨꯅ ꯕꯤꯠ ꯂꯩꯇ꯭ꯔꯕ ꯀꯣꯂꯦꯖ ꯑꯃꯨꯛ ꯇꯝꯊꯔꯤꯅ ꯑꯃꯨꯛ ꯇꯝꯊꯔꯦ
ꯎꯝ ꯅꯨꯡꯉꯥꯏ ꯅꯨꯡꯉꯥꯏ ꯊꯥꯔꯣꯗ ꯀꯣꯂꯦꯖ ꯂꯥꯏꯐꯗ
ꯎꯝ ꯎꯝ ꯅꯨꯡꯉꯥꯏꯗꯣꯔꯤꯕ꯭ꯔꯥ ꯑꯁ ꯇ꯭ꯔꯤꯠ ꯌꯥꯝ ꯇꯧꯋꯦꯅꯦ ꯍꯟꯗꯛꯇꯤ ꯎꯞꯗꯦꯠ ꯌꯥꯝ ꯂꯥꯈꯔ꯭ꯃꯤꯅꯥ
ꯎꯝ
ꯇꯁꯨ ꯎꯝ ꯃꯐꯝ ꯃꯐꯝ ꯑꯇꯣꯞ ꯑꯇꯣꯞꯗ ꯊꯥꯔꯤꯅꯦ
ꯑꯝ
ꯑ ꯍꯧꯖꯤ ꯀꯅ ꯀꯥꯔ ꯑꯣꯏꯊ ꯁ
ꯎꯝ ꯀꯩ ꯀꯨꯂꯦꯁ ꯀꯥꯕꯥ
ꯑꯩ ꯀꯣꯂꯦꯖ ꯇꯣ ꯋꯦꯁꯇꯔꯟ ꯀꯣꯂꯦꯖ
ꯑ ꯍ
ꯈꯪꯉꯃꯅꯤꯗ
ꯋꯦꯁꯇꯔꯟ ꯀꯣꯂꯦꯖꯇꯤ ꯈꯪꯗꯦ ꯍꯥꯏꯗꯤ
ꯑꯣꯝ
ꯑꯩꯗꯤ ꯏꯝꯐꯥꯜꯗ ꯑꯩꯁꯨ ꯏꯝꯐꯥꯜꯗ ꯆꯍꯤ ꯑꯍꯨꯝ ꯃꯔꯤ ꯑꯍꯨꯝ ꯃꯔꯤꯒꯨꯝꯕꯗꯤ ꯂꯩ
ꯑꯥ
ꯑꯗꯨ ꯃꯇꯝꯗꯤ ꯋꯦꯁꯇꯔꯟ ꯄꯨꯁ
ꯀꯩꯗꯔꯒ ꯂꯩꯒ ꯍꯥꯏ
ꯑꯁ ꯁꯨꯝ ꯊꯕꯛ ꯃꯆꯥ ꯃꯆꯥ ꯇꯧꯔ ꯂꯩꯕꯅꯤꯅꯦ
ꯎꯝ ꯐꯩꯅꯦ
ꯀꯣꯂꯦꯖꯀꯥꯔꯒ
ꯑꯣ ꯃꯂ ꯍꯦꯅ ꯋꯥꯔꯃꯅꯤ
ꯎꯝ ꯄꯨꯂꯤꯁ ꯀꯥꯔꯒ ꯀꯣꯂꯦꯖ ꯀꯥꯔ ꯑꯩꯈꯣꯏ ꯊꯕꯛ ꯇꯧꯕꯅꯤ
ꯅꯊꯅ ꯂꯩꯕ꯭ꯔꯣ
ꯎꯝ ꯑꯩ ꯀꯣꯂꯦꯖ ꯀꯥꯕ ꯃꯇꯝꯗꯔꯣ
ꯅꯠꯇ ꯍꯧꯖꯤꯛ
ꯑꯣ ꯍꯧꯖꯤꯔꯣ ꯑꯩ ꯑꯣ ꯏꯊꯟꯗꯅꯦꯝ ꯕꯦꯛꯒ꯭ꯔꯥꯎꯟ ꯅꯣꯏꯁ ꯌꯥꯝ ꯀꯟꯕ꯭ꯔꯣ
ꯑ ꯅꯪ ꯖꯥꯗ ꯀꯨꯝꯕꯜ ꯂꯩ ꯑꯗꯨ ꯃꯥꯅ
ꯍꯣꯏ ꯕꯖꯥꯔꯗ ꯂꯩꯌꯦ ꯍꯥꯏ ꯕꯖꯥꯔꯗ ꯍꯧꯖꯤꯛꯁꯨ ꯗꯨꯀꯥꯟ ꯐꯥꯔꯝꯗ ꯂꯩꯕ ꯑꯗꯨꯒꯤ
ꯑꯣꯝ ꯗꯀꯗ ꯇ
ꯎꯝ ꯎꯝ
ꯀꯩꯖꯥꯡ ꯆꯥꯔꯦ ꯍꯥꯏ ꯅꯪ ꯎ
ꯑꯁ ꯉ ꯁꯤꯁꯦ ꯁꯦ ꯁꯧꯔꯤꯒ ꯈꯥꯃꯦꯟ ꯈꯥꯕꯗꯣ
ꯑꯥ
ꯑꯗꯨ ꯅꯣꯏꯁꯨ ꯁꯨꯃꯥꯏꯅ ꯆꯥꯕ꯭ꯔꯥ
ꯆꯥꯛ
ꯑꯣ
ꯑꯗꯨ ꯈꯅꯦ ꯎꯝ ꯑꯍꯥꯎꯕ ꯑꯣꯏꯈꯔꯦ ꯍꯥꯎꯗꯨꯕ ꯑꯣꯏꯈꯔꯦ
ꯀ ꯍꯥꯄꯗꯣ ꯎꯝ ꯉꯔꯤ ꯑꯍꯥ ꯉꯥꯔꯤ ꯑꯍꯥꯎꯕ ꯅꯠꯇ꯭ꯔꯗꯤ ꯍꯥꯎꯇꯦ ꯑꯗꯨ ꯁꯧꯒ꯭ꯔꯤꯒ ꯀꯃꯥꯏꯅ ꯈꯥꯕꯗꯨꯣ
ꯑꯝ
ꯑꯗꯨ ꯅꯠꯇ꯭ꯔꯒ ꯉꯥ ꯑꯀꯪꯕ ꯑꯌꯥꯏꯕꯗꯨ
ꯎꯝ
ꯑꯗꯨꯁꯨ ꯍꯥꯞꯄꯒ ꯆꯥꯕꯁꯨ ꯌꯥꯝ ꯍꯥꯎꯕꯅꯤ
ꯃꯥꯅꯦꯗ ꯀꯥꯡꯁꯣꯏꯕꯨꯗꯤ ꯑꯗꯨꯃꯥꯏꯅ ꯆꯥꯔꯗꯤ ꯑꯁ ꯈꯥꯃꯦꯟ ꯑ ꯈꯥꯕꯗꯣ ꯎꯝ ꯃꯔꯨꯝ ꯃꯦꯄ ꯍꯥꯎꯕꯅꯤꯅꯦ
ꯎꯝ
ꯇꯤꯜꯍꯥꯎ ꯃꯅꯥꯅꯦ ꯏꯁꯤꯡ ꯇꯤꯜꯍꯥꯎꯗ
ꯎꯝ
ꯀꯧꯔꯒ ꯁꯣꯏꯗꯠꯂꯒ ꯉꯥꯔꯤꯒ ꯃꯣꯔꯣꯛꯀꯉꯥ ꯑꯌꯥꯏꯕ ꯑꯃ ꯑꯉꯃ ꯁꯨꯕꯤꯔꯣꯔꯕ
ꯎꯝ
ꯆꯥꯔꯣ ꯂꯩꯈ꯭ꯔꯗꯤ ꯎꯝ ꯍꯥꯏꯔ ꯇꯦ
ꯎꯝ ꯋꯥꯖꯅ ꯍꯅꯤ
ꯑꯣ ꯀꯪꯁꯋ ꯃ ꯊꯪꯖꯂ ꯑꯗꯨ ꯁꯒꯂꯤꯅ
ꯅꯪ ꯅꯇꯣꯝꯇ ꯂꯩꯕ꯭ꯔꯥ ꯀꯅꯥ ꯀꯅꯥ ꯂꯥꯏꯕ꯭ꯔꯣ
ꯍ ꯍꯧꯖꯤꯛ ꯀꯗꯤ ꯊ ꯍꯥꯏꯦ
ꯍꯥꯥ
ꯐꯟꯅ ꯂꯩꯕꯗꯤ
ꯑꯣ
ꯇꯝꯗ ꯂꯩꯕꯁꯦ ꯔꯦꯟꯗ ꯂꯩꯕ꯭ꯔꯕꯣ
ꯉ ꯇꯁ ꯃꯤ ꯅꯅꯦ ꯑꯨꯝ
ꯑ
ꯇꯤꯚꯤ ꯌꯦꯡꯕ ꯌꯦꯡꯕ ꯂꯩ ꯒꯦꯝ ꯁꯦꯅꯕ ꯂꯩꯟ ꯆꯥꯛ ꯆꯥꯔꯒ ꯂꯩꯕ ꯂꯩ ꯐꯣꯟ ꯌꯦꯛꯒ ꯂꯩꯕ ꯂꯩ ꯃꯣꯏ ꯃꯥꯥꯏꯒꯤ ꯃꯥꯏ ꯃꯥꯏ ꯊꯣꯛ ꯊꯣꯛꯄ
ꯎꯝ
ꯑꯗꯨꯅꯤꯗ
ꯁꯥꯕ꯭ꯔꯥ ꯀꯃꯥꯏꯅ ꯇꯧꯕ꯭ꯔꯥ ꯋꯦꯗꯔꯁꯦ
ꯑꯃꯨꯛ ꯁꯥꯔꯠ ꯇꯧ ꯑꯃꯨꯛ ꯑꯁ ꯈꯪꯉꯦꯅ
ꯅꯣꯡ ꯆꯨꯕꯅꯤꯅ ꯈꯔꯗ ꯈꯔꯗꯤ ꯅꯨꯡꯉꯥꯏꯔꯝꯅꯤꯅꯦ
ꯀꯥꯁꯤ ꯅꯣꯡꯖꯧꯗꯦ ꯍꯅ
ꯅꯣꯡꯖꯨꯗꯦ
ꯎꯝ ꯏꯁꯤꯡ ꯇꯥꯗꯦꯔꯦ ꯂꯩꯇꯕꯅꯤꯅ ꯏ ꯅꯣꯡ ꯇꯥꯗꯅ ꯏꯁꯤꯡ ꯑꯁꯦ ꯌꯥꯝ ꯀꯪꯉꯦ ꯌꯥꯝ
ꯑꯁ ꯑꯩꯈꯣꯏ ꯑꯩꯈꯣꯏ ꯑꯩꯈꯣꯏ ꯆꯤꯡꯗꯗꯤ ꯉ ꯑꯁꯤ ꯈꯛꯇꯅꯤ ꯅꯣꯡ ꯆꯨꯗꯕ
ꯑꯦꯁ ꯐꯩ ꯀꯩꯅꯣ ꯅꯣꯏꯒꯤ ꯅꯣꯏꯗꯤ ꯌꯥ ꯂꯧ ꯎꯃ ꯁꯤꯒꯦ
ꯑꯁ ꯅꯣꯡ ꯆꯨ ꯃꯥꯟꯕꯒꯤ ꯏꯂꯦꯛꯇ꯭ꯔꯤꯛꯁꯨ ꯌꯥꯗ꯭ꯔꯦ ꯑꯩꯈꯣꯏ ꯆꯤꯡꯗꯁꯦ ꯑꯗꯨꯒꯤ ꯁꯦꯝꯅꯤꯡꯉꯥꯏ ꯑꯃꯨꯛ ꯆꯠ ꯁꯥꯗꯥꯎ ꯑꯃꯨꯛꯀ ꯂꯧꯈ꯭ꯔꯕꯅꯦ ꯑꯗꯨꯒꯤ ꯑꯁ ꯕꯤꯖꯤꯅꯦꯁ ꯇꯧꯕꯁꯨ ꯌꯥꯝ ꯋꯥꯔꯦ ꯂ ꯂꯛ ꯃꯥꯏ ꯂꯛ ꯇꯕꯅꯤꯅꯀꯣ
ꯑꯥ
ꯑꯣꯏꯗꯤ ꯃꯥꯏꯗꯤ ꯊꯕꯛ ꯇꯧꯋꯤ ꯑꯗꯨꯒꯤ ꯋꯥꯕꯅꯤ
ꯅꯣꯡꯖꯨꯔꯁꯨ ꯅꯨꯡꯁꯤꯠ ꯁꯤꯠꯇꯕ ꯑꯗꯨꯒꯨꯝꯕꯅ ꯐꯩ ꯅꯣꯡꯃꯣꯏ ꯌꯧꯁꯂ ꯅꯨꯡꯁꯤꯠ ꯑꯃꯅꯅꯨꯡ ꯁꯤ ꯑꯗꯨꯗꯤ ꯀꯜꯂꯤ ꯌꯥꯅꯤꯒꯤ ꯃꯩꯒꯤ ꯃꯔꯤꯗꯨꯗꯤ
ꯍꯣꯢ ꯅꯨꯡ ꯁꯤꯠꯁꯨ ꯐꯖꯅꯗꯤ ꯁꯤꯠꯄ ꯃꯥꯟꯗꯣꯏꯅꯦ ꯍꯟꯗꯛꯀꯤ ꯅꯨꯡ ꯁꯨ ꯄꯁꯦ ꯀꯔꯤꯒꯤꯔ ꯈꯪꯗ꯭ꯔꯦ ꯑꯁ ꯑꯩꯈꯣꯏꯒꯤ ꯆꯤꯡꯗ ꯂꯩꯕꯁꯤ ꯌꯥꯝ ꯋꯥꯕ ꯖꯥꯠꯅꯤꯍꯦ
ꯋꯥꯔꯥꯎꯒꯅꯤ ꯍꯥꯏꯋꯦ ꯊꯥꯔꯇꯤ ꯁꯦꯚꯦꯟꯁꯨ ꯊꯦꯡꯈ꯭ꯔꯕꯅꯦ ꯍꯥꯏꯋꯦ
ꯎꯝ
ꯑꯁ ꯈꯪꯅꯤꯗ ꯑꯃꯨꯛ ꯊꯦꯡ ꯑꯃꯨꯛ ꯍꯥꯡꯅꯤ ꯍꯥꯡ ꯑꯃꯛ ꯊꯤꯉꯒ ꯊꯤꯡ ꯁꯤ ꯇ ꯁꯤ ꯅ ꯇꯔꯁ
ꯎꯝ ꯑꯁ ꯈꯪꯗ꯭ꯔꯦ ꯑꯩꯈꯣꯏ ꯃꯅꯤꯄꯨꯔꯁꯦ ꯍꯡꯗ꯭ꯔꯤ ꯇꯧꯔꯤꯁꯦ
ꯃꯥ ꯃꯅꯤꯄꯨꯔ ꯀ
ꯍꯥꯏꯗꯥꯏ ꯅꯦ
ꯑꯩꯈꯣꯏ ꯂꯣꯟꯗꯤ ꯉꯥꯡꯅꯗꯤ ꯎꯝ ꯀꯃꯥꯏꯅ ꯇꯧꯅꯤ ꯕꯔꯥ ꯏꯆꯦꯆꯦ
ꯑ ꯌꯥꯔ ꯃꯃꯅ
ꯍꯥꯥ
ꯌꯥ ꯍ
ꯑꯗꯩ ꯀꯞ ꯆꯥꯅꯤ ꯍꯥꯏꯕ
ꯑꯥꯏꯁꯨ ꯈꯡꯗꯦꯗ ꯑꯗꯨꯝ ꯌꯥ ꯅꯣꯂꯦꯀꯥ ꯂꯩꯠ
ꯕꯤꯠꯀꯥ ꯂꯩꯇꯦ ꯍꯧꯖꯤꯛ ꯑꯁ ꯅꯨꯡꯁꯥ ꯁꯥꯕꯁꯤꯅ
ꯅꯨꯡꯁꯥ ꯀꯥꯟꯅ ꯁꯥꯕ꯭ꯔꯣꯅꯦ ꯍꯧꯖꯤꯛꯕꯣ
ꯑ ꯍꯥꯏꯔꯅꯨ ꯐꯤꯒꯨꯝꯕ ꯐꯧꯕ ꯌꯥꯔꯦ ꯏꯁꯥꯗ
ꯎꯝ ꯐꯠꯖꯦ ꯅꯨꯡꯉꯥꯏꯔꯝꯅꯤ
ꯎꯝ ꯍꯨꯏ ꯍꯨꯗꯐꯧ ꯃꯥꯒꯤ ꯎꯟꯁꯥꯒꯁꯦ ꯂꯣꯏ ꯀꯥꯊꯣꯛꯑꯗꯅꯏꯔ ꯂꯧꯔ ꯆꯥꯌꯔꯦ ꯃꯣꯏꯁꯨ ꯑ
ꯑꯩꯈꯣꯏꯗꯤ ꯏꯅ ꯐꯝꯅꯕ ꯂꯩꯅ ꯍꯥꯥ
ꯃꯗꯜꯁꯤꯌꯥꯗꯦꯕ
ꯑꯣ ꯑꯩꯈꯣꯏ ꯇꯨꯃꯣꯅ ꯆꯤꯡꯗꯗꯤ ꯅꯨꯡꯉꯥꯏꯔ ꯋꯦꯗꯔꯕꯨꯗꯤ
ꯎꯝ ꯅꯨꯡꯉꯥꯏꯔꯝꯒꯗꯤ ꯈꯡꯡꯤ ꯏꯡ ꯇꯛ ꯇꯧꯔꯒꯥ ꯎꯝ
ꯏꯂꯦꯛꯇ꯭ꯔꯤꯛ ꯅꯇꯥꯕꯥꯝ ꯒꯤ ꯃꯔꯝ ꯈꯛꯇꯅꯤ ꯅꯨꯡꯉꯥꯏꯇꯕꯁꯦ
ꯑꯥ
ꯑꯇꯩꯗꯤ ꯂꯣꯏ ꯅꯨꯡꯉꯥꯏꯗ